ꯍꯜꯂꯣ ꯇꯥꯕ꯭ꯔꯣ
ꯇꯥꯕ꯭ꯔꯣ
ꯇꯥꯏꯌꯦ ꯈꯔ ꯂꯥꯎꯅ ꯍꯥꯏꯌꯣ ꯇꯥꯗ꯭ꯔꯦ ꯇꯥꯏꯌꯦ ꯇꯥꯗꯕ꯭ꯔꯣ
ꯍꯜꯂꯣ
ꯇꯥꯏꯌꯦ ꯇꯥꯗꯕ꯭ꯔꯣ ꯇꯥꯏꯌꯦ ꯇꯥꯗꯕ꯭ꯔꯣ
ꯎꯝ ꯎꯝ
ꯍꯜꯂꯣ
ꯇꯥꯗꯕ꯭ꯔꯣ
ꯇꯥꯏꯌꯦ ꯇꯥꯗꯕ꯭ꯔꯣ ꯅꯪ ꯍꯜꯂꯣ ꯇꯥꯗꯕ꯭ꯔꯣ
ꯀꯩꯗꯧꯔꯤꯅꯣ ꯇꯥꯗ‌ꯦꯌꯦ
ꯀꯔꯤꯁꯨ ꯇꯧꯗꯦ ꯐꯝꯃꯒ ꯂꯩꯌꯦ ꯑꯩꯗꯤ ꯅꯈꯣꯟ ꯇꯥꯏꯌꯦꯗ
ꯀꯔꯝꯃꯥꯏꯅ ꯇꯧꯗꯣꯏꯅꯣ ꯁꯤꯕꯣ
ꯅꯈꯣꯟ ꯇꯥꯏ ꯍꯥꯏꯕ ꯑꯩ
ꯀꯔꯝꯃꯥꯏꯅ ꯇꯧꯗꯣꯏꯅꯣ ꯁꯤꯕꯨ
ꯇꯥꯏ ꯍꯥꯏꯔꯒ ꯀꯃꯥꯏꯅ ꯇꯧꯗꯣꯏꯅꯣ
ꯅꯪꯗꯤ ꯑꯩꯒꯤ ꯈꫭꯟꯖ‌ꯦꯜ ꯇꯥꯕ꯭ꯔꯣ
ꯑꯣꯏꯣꯏꯗ ꯐꯉ ꯐꯪ
ꯅꯪꯒꯤ ꯈꯣꯟꯖꯦꯜꯗꫭ ꯇꯥꯗꯦꯅꯦ ꯀꯃꯥꯏꯅ ꯇꯧꯕꯒꯤꯔꯣ ꯒꯤꯌ‌ꯦꯟꯇꯥꯗ‌ꯦꯅꯦ ꯁꯤꯗ ꯍꯥꯥ
ꯀꯃꯥꯏꯅ ꯀꯃꯥꯏꯅ ꯇꯥꯗꯕ꯭ꯔꯣ
ꯇꯥꯔꯕ꯭ꯔꯣ
ꯎ ꯑ
ꯇꯥꯕ꯭ꯔꯣ ꯀꯗꯧꯔꯖꯥꯠꯂꯣ ꯈꯪꯗꯦ
ꯇꯥꯔꯕꯣ
ꯇꯥꯏ ꯍꯥꯏꯕ ꯎꯝ ꯑꯂꯨ ꯐꯣꯟ ꯁꯥꯕꯗ ꯑꯣꯗꯤ ꯀꯃꯥꯏꯅ ꯇꯥꯗꯕ
ꯑꯩꯁꯨ ꯒꯤꯌ‌ꯦꯟ ꯇꯥꯗ‌ꯦꯅꯦ ꯅꯪꯗꯤ ꯑꯩꯒꯤ ꯈꯣꯟꯖ‌ꯦꯜ ꯇꯥꯏ ꯍꯥꯏꯕ ꯅꯠꯇ꯭ꯔꯣ
ꯇꯥꯏꯌꯦ
ꯑꯩꯒꯤ ꯈꫭꯟꯖ‌ꯦꯜ ꯗꯨ ꯇꯥꯕꯔꯥ ꯇꯤ ꯌꯥꯎꯔꯦꯗꯅ ꯅꯪꯒꯤ ꯈꯣꯟꯖꯦꯜ ꯇꯥꯗꯦ ꯍꯥꯏꯕ ꯋꯥꯅꯤ
ꯅꯁꯔꯦ ꯕꯦꯛꯒ꯭ꯔꯥꯎꯟ ꯐꯁ ꯃꯒꯤ ꯇ ꯍꯥꯏꯕꯣ
ꯀꯔꯝꯃꯥꯏꯅ ꯇꯧꯕꯖꯥꯠꯅꯣ
ꯀꯃꯥꯏ ꯀꯃꯥꯏ ꯇꯧꯔꯤꯒꯦ ꯍꯧꯖꯤꯛ
ꯍꯧꯖꯤꯛꯁꯨ ꯇꯥꯗꯕ꯭ꯔꯣ ꯑꯝꯇ ꯇꯥꯗꯕ ꯃꯜꯂ‌ꯦꯅꯦ ꯇꯥꯡ ꯇꯂꯤꯕ ꯑꯝꯇ ꯇꯥꯗꯕ ꯅꯪꯗꯤ ꯑꯩꯒꯤ ꯈꫭꯟꯖ‌ꯦꯜ ꯇꯥꯕ ꯑꯁꯤ ꯁꯤꯕꯨ ꯀꯔꯝꯃꯥꯏꯅ ꯇꯧꯗꯣꯏꯅꯣ ꯎꯝ
ꯌꯥ
ꯑ
ꯇꯥꯕ꯭ꯔꯣ
ꯇꯥ ꯌꯦ ꯍꯨꯛ ꯇꯦꯛꯁꯇ ꯑꯣꯏꯅ ꯊꯥꯔꯛꯎ ꯋꯥ ꯉꯥꯡꯉꯒ ꯋꯥꯁꯨ ꯋꯥ ꯉꯥꯡꯉꯨ ꯁꯨ ꯊꯥꯎꯑꯣ ꯇꯥꯕ꯭ꯔꯣ ꯇꯥꯔꯤꯌꯦ ꯅꯪꯗꯤ ꯀꯔꯤꯒꯤꯔꯣ ꯅꯪꯗꯤꯀꯖꯣ ꯇꯥꯗꯌꯦ ꯄ ꯎꯝ ꯑꯗꯨ ꯑꯣꯏꯔꯗꯤ ꯍꯥꯏꯁ ꯀꯃꯥꯏ ꯀꯔꯤ ꯍꯥꯏꯗꯣꯏꯅꯣ ꯍꯧꯖꯤꯛꯇꯤ
ꯇꯥꯕ꯭ꯔꯣ
ꯑꯦꯁꯤ ꯀꯃꯥꯏ ꯇꯧꯁꯦ ꯍꯥꯏꯕꯅꯣ
ꯇꯥꯕ꯭ꯔꯣ ꯀꯩꯗꯧꯔꯤꯒꯦ
ꯀꯩꯁꯨ ꯇꯧꯗꯤꯌꯦ ꯕꯦꯝꯃꯥ
ꯊꯕꯛ ꯂꯩꯕ꯭ꯔꯣ
ꯑꯩꯩꯁꯨ ꯀꯩꯁꯨ ꯑꯩꯁꯨ ꯀꯩꯁꯨ ꯇꯧꯗꯦ
ꯆꯠꯂꯨꯒꯦ ꯌꯥꯝ ꯕꯤꯖꯤ ꯑꯣꯕ ꯃꯥꯂꯦꯅꯦ
ꯇ꯭ꯔꯣ ꯅꯪꯗꯤ ꯑꯩꯗꯤ ꯌꯨꯝꯗ ꯑꯗꯨꯝ ꯂꯩ
ꯎꯝ ꯉꯁꯥꯏ ꯑꯅ ꯎꯃꯥꯏ ꯆꯪꯗ꯭ꯔꯕ ꯑꯣ ꯀꯅꯥ ꯀꯅꯥꯒ ꯂꯩꯕ꯭ꯔꯣ
ꯏꯃꯥꯟꯅꯕꯤꯒ ꯂꯩꯌꯦ ꯅꯪ ꯗꯤ ꯅꯪꯗꯤ ꯀꯅꯥ ꯀꯅꯥ ꯂꯩꯒꯦ
ꯅꯃꯥꯟꯅꯕꯤ ꯅꯠꯇꯕꯗ ꯅꯨꯋꯥ ꯅꯃꯥꯟꯅꯕ ꯑꯣꯏꯔꯝꯒꯅꯤ ꯂꯥꯁꯇ
ꯆꯂꯨ ꯍꯥꯏ
ꯑꯩꯗꯤ ꯏꯊꯟꯇ ꯂꯩꯌꯦ ꯍꯧꯖꯤꯛꯇꯤ
ꯏꯃꯥꯟꯅꯕꯤꯅꯦ
ꯏꯁꯩꯒꯤ ꯍꯧꯖꯤꯛꯀꯒ ꯆꯥꯕꯤꯁꯤꯡꯁꯦ ꯏꯃꯥꯟꯅꯕꯤꯒ ꯍꯥꯏꯔꯒ ꯏꯃꯥꯟꯅꯕ ꯉꯥꯛꯇ ꯇꯤꯜꯂꯒ ꯂꯩꯒꯅꯤ ꯂꯥꯁꯠꯇꯥ
ꯅꯪꯗꯤ ꯅꯨꯄꯤꯒ ꯍꯦꯛ ꯍꯦꯛ ꯂꯩꯕ꯭ꯔꯣ
ꯑꯣꯏꯔ ꯍꯧꯖꯤꯛꯀꯥꯟꯗꯤ ꯁꯨꯃꯥꯏꯅ ꯇꯧꯕꯒꯤꯅꯦ ꯍꯥꯏꯔꯤꯁꯦ ꯆꯨꯝꯕ ꯉꯥꯛꯇꯅꯤ
ꯏꯁ
ꯑꯆꯨꯝꯕ ꯋꯥ ꯍꯥꯏꯕꯕꯨ ꯀꯔꯤ ꯌꯥꯝ ꯀꯥꯏꯒꯦ
ꯅꯪꯁꯦ
ꯌꯥꯝ ꯀꯥꯏꯈ꯭ꯔꯕ꯭ꯔꯣ
ꯅꯪꯁꯦ ꯉꯁꯤꯗꯤ ꯉꯥꯎꯕ ꯃꯥꯜꯂꯦ
ꯍꯣꯏꯅꯦ ꯃꯤꯅ ꯉꯥꯎꯋꯦ ꯍꯥꯏꯔ ꯌꯥꯏ ꯉꯥꯎꯗꯦ ꯍꯥꯏꯔꯁꯨ ꯌꯥꯏ ꯑꯩꯁꯨ ꯀꯩꯁꯨ ꯈꯟꯕꯤꯗꯦ
ꯈꯜꯂꯣ ꯀꯔꯤꯒꯤ ꯈꯟꯗꯕꯅꯣ
ꯉꯥꯎꯗ꯭ꯔꯗꯤ ꯂꯣꯏꯔꯦꯅ ꯑꯗꯤ ꯀꯥꯏꯁꯨ ꯗꯗꯤ ꯏꯁꯥꯅ ꯑꯗꯨꯝ ꯒꯟ ꯇꯥꯔꯒ ꯂꯩꯖꯕꯗꯤ ꯃꯤ ꯀꯔꯤꯝꯁꯨ ꯈꯜꯂꯔꯣꯏ ꯑꯩꯕꯨꯗꯤ ꯃꯣꯏꯅꯁꯨ ꯈꯜꯂꯨ ꯅꯪ ꯈꯛꯇꯅꯤ ꯈꯥꯂꯤꯗꯣ ꯑꯩ ꯑꯉꯧꯕ ꯃꯤꯅꯤ ꯍꯥꯏꯅ ꯈꯥꯂꯤꯗꯨꯣ ꯅꯥꯡ ꯈꯥꯛꯇ ꯑꯣꯏꯔꯝꯒꯅꯤ ꯑꯩꯕꯨꯗꯤ ꯀꯛ ꯌꯥꯝ ꯁꯦꯡꯉꯦꯅ ꯑꯁꯨꯝ ꯍꯥꯎꯅ
ꯑꯣꯏꯅꯤ ꯌꯥꯝ ꯐꯥ
ꯀꯩ ꯃꯊꯦꯜ ꯆꯥꯔꯒꯦ ꯉꯁꯤꯗꯤ꯫
ꯑꯗꯨꯝ ꯐꯨꯕ ꯇꯥꯕ꯫ ꯒꯖꯔꯁꯨ ꯑꯃꯨꯛ ꯂꯣꯏꯀꯗꯧꯔꯦ꯫ ꯉꯁꯤꯗꯤ ꯑ ꯀꯥꯡꯁꯣꯏ ꯕꯤꯟꯁꯒꯤ ꯃꯅꯥꯛ ꯀꯥ ꯕ꯭ꯂꯦꯟꯗꯔꯤ ꯐꯨꯜꯂꯦ ꯑꯗꯨꯒ ꯈꯥꯃꯦꯟ ꯐ꯭ꯔꯥꯏ ꯇꯧꯔ ꯆꯥꯔꯦ ꯑꯗꯨꯒ ꯌꯣꯡꯆꯥꯛ ꯃꯔꯧꯅ ꯃꯦꯜꯂꯒ ꯆꯥꯌꯦ꯫
ꯏꯁ ꯌꯥꯝꯃꯤꯍꯦ꯫
ꯊꯥꯖꯗꯦꯗ꯫
ꯍꯣꯏꯅꯦ ꯁꯥ ꯆꯥꯗꯕ ꯅꯨꯃꯤꯠꯇꯗꯤ ꯌꯝꯗ꯭ꯔꯗꯤ꯫ ꯆꯥꯛ ꯆꯥꯕ ꯉꯝꯗꯦꯅꯦ ꯕꯦꯝꯃꯥ꯫ ꯂꯥꯏꯔꯕ ꯑꯃ ꯑꯣꯏꯔꯁꯨ ꯆꯥꯛ ꯆꯥꯅꯕꯗꯤ ꯀꯟꯅ ꯍꯣꯠꯅꯗ꯭ꯔꯗꯤ ꯁꯤꯒꯅꯤ꯫
ꯏꯕꯨꯡꯉꯣ꯫
ꯊꯥꯖꯗ꯭ꯔꯗꯤ ꯍꯣꯔꯦꯟ ꯐꯣꯇꯣ ꯀꯥꯞꯂꯒ ꯊꯥꯔꯛꯀꯦ ꯕꯦꯝꯃꯥ꯫
ꯍꯣꯏꯅꯦ꯫ ꯊꯥꯔꯛꯑꯣ꯫
ꯍꯣꯔꯦꯟ ꯌꯦꯡꯖꯔꯣ ꯆꯥꯕ ꯂꯣꯏꯈ꯭ꯔꯕ ꯆꯈꯣꯝꯁꯤꯡꯗꯨ ꯌꯦꯡꯉꯣ꯫
ꯂꯣꯏ ꯂꯣꯏꯕꯗꯣ꯫ ꯅꯠꯇꯦ ꯂꯩꯕꯗꯣ ꯊꯥꯔꯛꯑꯣ꯫
ꯂꯣꯏꯕ ꯅꯠꯇꯦ꯫
ꯎꯝ꯫ ꯅꯨꯡꯉꯥꯏꯔꯤꯕꯣ꯫ ꯀꯃꯥꯏꯅ ꯇꯧꯔꯤ
ꯑꯗꯣ ꯆꯥꯕ ꯂꯣꯏꯈ꯭ꯔꯗꯤ ꯀꯃꯥꯏꯅ ꯂꯩꯕꯗꯣ ꯊꯥꯔꯛꯀꯦꯔꯣ꯫
ꯍꯧꯅꯗꯕ ꯀꯨꯏꯔꯦ꯫
ꯌꯥꯝ ꯅꯨꯡꯉꯥꯏꯔꯤꯌꯦ꯫
ꯅꯨꯡꯉꯥꯏꯗ꯭ꯔꯗꯤ ꯁꯤꯈ꯭ꯔꯕꯅꯤ ꯅꯨꯡꯉꯥꯏꯔꯤꯕꯒꯤ ꯋꯥꯔꯤ ꯁꯥꯔꯤꯅꯤ ꯍꯧꯖꯤꯛꯁꯦ꯫
ꯑꯥ꯫
ꯑꯁ
ꯃꯣꯏꯅꯦ ꯅꯪꯅꯅꯦ ꯅꯪꯗꯤ ꯅꯪꯒꯤ ꯍꯦꯔꯣꯒ ꯑꯗꯨꯝ ꯕ꯭ꯌꯨꯖꯤ ꯑꯣꯏꯅ ꯆꯠꯈ꯭ꯔꯦ꯫ ꯑꯗꯨꯗ ꯀꯃꯥꯏꯅ ꯐꯥꯎꯅꯒꯦꯅꯣ꯫
ꯁꯣꯝꯗ ꯋꯥꯔꯤ ꯁꯥꯟꯅꯤꯉꯥꯏ ꯃꯌꯥꯝ ꯂꯩꯕ ꯀꯥꯟꯁꯤꯗ꯫ ꯑꯦ ꯍꯧꯖꯤꯛꯇꯤ ꯍꯧꯒꯠꯄꯅꯤ ꯀꯃꯥꯏꯅ꯫ ꯍꯧꯖꯤꯛꯇ ꯍꯧꯒꯠꯄꯕꯨ ꯑꯃꯨꯛ ꯇꯨꯝꯅꯤꯡꯈ꯭ꯔꯗꯤ ꯑꯩꯁ ꯂꯣꯏꯔꯦ꯫ ꯅꯪ ꯒ꯭ꯌꯥꯟ ꯇꯥꯅꯕ ꯀꯟꯅ ꯍꯣꯠꯅꯔꯤ ꯑꯗꯨ ꯅꯪꯅ ꯇꯥꯍꯧꯗ꯭ꯔꯦ꯫ ꯑꯩꯁꯤꯕꯨ ꯀꯃꯥꯏꯅ ꯇꯧꯁꯤꯔꯣ ꯈꯪꯗ꯭ꯔꯦ꯫
ꯑꯩꯁꯨ ꯈꯪꯗ꯭ꯔꯦ꯫
ꯍꯩ ꯍꯥ
ꯅꯪꯗꯤ ꯈꯥꯡꯂꯨꯒꯦ ꯅꯪꯒꯤ ꯍꯦꯔꯣꯒ ꯑꯗꯨꯝ ꯕꯤꯖꯤ ꯑꯣꯏꯔꯒ ꯂꯩꯕꯒꯤ꯫
ꯊꯝꯃꯁꯤꯔꯣ꯫
ꯑꯩꯈꯣꯏꯒꯤꯗꯃꯛꯇꯤ ꯀꯔꯤꯝꯁꯨ ꯈꯟꯕꯤꯗ꯭ꯔꯒ ꯂꯣꯏꯁꯨ ꯂꯣꯏꯗ꯭ꯔꯒ ꯀꯃꯥꯏꯅ ꯅꯪꯒꯤꯗꯣ
ꯐꯔꯦ ꯐꯥꯔꯦ ꯑꯗꯨꯗꯤ
ꯅꯪꯗꯣ ꯃꯥꯡꯂꯔꯣꯏꯔꯣ
ꯑ
ꯀꯔꯤꯔꯣ ꯍꯣꯏ ꯂꯣꯏꯔꯒ ꯑꯩꯅ ꯑꯃꯨꯛ ꯇꯧꯔꯛꯄ ꯇꯥꯕꯅꯤꯅꯦ ꯀꯩꯅꯣ ꯅꯪꯒꯤꯁꯨ ꯇꯧꯔꯦ ꯑꯩꯒꯤꯁꯨ ꯑꯃꯣꯠ ꯇꯧꯕ ꯇꯥꯕꯅꯤ
ꯍꯣꯏꯅꯦ ꯍꯣꯏꯅꯦ ꯇꯧꯁꯦ ꯇꯧꯁꯦ ꯀꯔꯤꯁꯨ ꯀꯥꯏꯗꯦ ꯌꯦ ꯇꯧꯔꯒ ꯂꯣꯏꯔꯦ ꯀꯩꯅꯣ꯫
ꯅꯪꯒꯤ ꯍꯦꯔꯣꯅ ꯑꯃꯨꯛ ꯀꯣꯜ ꯇꯧꯔꯗꯤ ꯅꯪ ꯏꯔꯥꯡ ꯊꯣꯛꯀꯅꯤ ꯍꯥꯏꯕ ꯋꯥꯅꯤꯗ꯫ ꯑꯩꯗꯤ ꯀꯩꯁꯨ ꯈꯟꯕ ꯂꯩꯇꯦꯗ
ꯑꯩꯒꯤꯁꯨ ꯂꯩꯇꯦꯗ
ꯍꯧꯖꯤꯛꯀꯥꯟꯅ ꯂꯩꯁꯥꯕꯤꯁꯤꯡꯁꯦ ꯑꯗꯨꯝ ꯈꯟꯅꯩꯌꯦꯅꯦ ꯈꯟꯅꯔꯒ ꯀꯥꯞꯄ ꯍꯥꯔꯠ ꯕ꯭ꯔꯣꯀꯦꯟ ꯇꯧꯕ ꯂꯩꯇꯦ ꯂꯩꯇꯦ ꯍꯥꯏꯔꯒ ꯑꯅꯤ ꯑꯍꯨꯝ ꯑꯗꯨꯝ ꯂꯩꯕꯅꯦ ꯍꯧꯖꯤꯛꯀꯥꯟꯗꯤ꯫ ꯊꯥꯖꯕ ꯌꯥꯕ ꯄꯣꯠ ꯅꯠꯇꯦ
ꯑꯩꯗꯤ ꯑꯗꯨꯒꯨꯝꯕꯗꯣ ꯅꯠꯇꯦ꯫
ꯍꯩꯩꯍ ꯍꯣꯏꯅꯦ꯫ ꯐꯣꯟꯕꯨꯗꯤ ꯑꯗꯨꯒꯨꯝꯕ ꯃꯤ ꯅꯠꯇꯦꯅ ꯑꯗꯨꯝ ꯍꯥꯏꯒꯟꯕꯅꯦ ꯑꯗꯣ ꯑꯁꯦꯡꯕꯗ ꯑꯣꯏꯔꯝꯗꯕ
ꯅꯪꯅ ꯅꯪꯅ ꯍꯥꯏꯔꯤꯗꯣ ꯂꯣꯏꯅ ꯂꯥꯜꯂꯦ
ꯊꯥ ꯁꯥꯔꯤꯁꯦ ꯂꯣꯏꯅ ꯂꯥꯜꯂꯗꯤ ꯑꯁꯦꯡꯕꯗ ꯆꯨꯝꯕ ꯑꯣꯏꯕ ꯃꯥꯜꯂꯦ ꯂꯣꯟꯅ ꯂꯥꯜꯂꯦ ꯍꯥꯏꯅ ꯈꯪꯕꯗꯨ ꯑꯦꯛꯁꯄꯔꯤꯌꯦꯟꯁ ꯂꯩꯅ ꯈꯪꯕꯒꯤ ꯑꯦꯛꯁꯄꯔꯌꯦꯦꯟꯁ ꯂꯩ ꯂꯩꯅ ꯈꯪꯈ꯭ꯔꯕꯅꯤꯅ ꯂꯥꯜꯂꯦ ꯆꯨꯝꯃꯦꯅ ꯑꯗꯨꯝ ꯈꯪꯈ꯭ꯔꯕꯅꯦꯕ
ꯋꯥꯜꯁꯤꯅ
ꯑꯩꯅ ꯍꯥꯏꯔꯤꯁ ꯆꯨꯝꯗ꯭ꯔꯣ ꯌꯥꯝ ꯆꯨꯝꯕ ꯖꯥꯅꯤ
ꯀꯃꯥꯢ ꯫
ꯎꯝ ꯑꯩꯅ ꯍꯥꯏꯔꯤꯁꯦ ꯆꯨꯝꯕꯅ
ꯅꯨꯡꯉꯥꯏꯔꯦ ꯅꯨꯡꯉꯥꯏꯔꯦ ꯉꯁꯤꯒꯤ ꯉꯁꯤ ꯉꯁꯤ
ꯅꯨꯡꯉꯥꯏꯔꯦ ꯅꯨꯡꯉꯥꯏꯔꯦ ꯉꯁꯤꯗꯤ ꯅꯨꯡꯉꯥꯏꯕ ꯇꯥꯕꯅꯤ